ꯍꯜꯂꯣ
ꯎꯝ ꯋꯥꯔꯤꯗꯣ ꯌꯥꯝ ꯅꯨꯡꯉꯥꯏꯈꯤ
ꯅꯪꯗꯤ ꯆꯥꯛ ꯊꯣꯡꯈ꯭ꯔꯕ꯭ꯔꯣ
ꯊꯣꯡꯔ ꯂꯩꯌꯦ ꯆꯥꯛ ꯍꯦꯛ ꯊꯣꯡꯕ ꯊꯥꯡꯒꯠꯄ ꯂꯣꯏꯕꯒ ꯄꯨꯖꯥꯅ ꯀꯣꯜ ꯇꯧꯔꯒ ꯏꯌꯥꯝꯕꯁꯨ ꯂꯥꯛꯀꯅꯤ ꯍꯥꯏꯔꯒ ꯂꯩꯌꯦ
ꯑꯥ ꯐꯣꯔꯇꯤ ꯂꯩꯕ꯭ꯔꯣ
ꯁꯨꯇꯤ ꯂꯩꯕ ꯃꯥꯂ ꯍꯣꯏ
ꯎꯝ ꯃꯣꯏꯗꯤ ꯁꯝꯃꯔ ꯕ꯭ꯔꯦꯛ ꯊꯥꯗꯕ ꯎ ꯊꯥꯗꯕ꯭ꯔꯣ
ꯃꯣꯏ ꯁꯝꯃꯔ ꯕ꯭ꯔꯦꯛ ꯔꯣ
ꯎꯝ
ꯊꯥꯝꯅꯦ
ꯃꯥꯅ ꯂꯥꯛꯇꯕ ꯒꯤꯔꯣ
ꯃꯥꯗꯣ ꯉꯥꯍꯥꯟꯗꯌꯣ ꯑ ꯃꯣꯏ ꯄꯤ ꯑꯩꯩꯆ ꯗꯤꯒꯤ ꯀꯔꯤꯅꯣꯃ ꯇꯧꯅꯤꯡꯉꯥꯏ ꯂꯩꯕ ꯃꯥꯜꯂꯦ
ꯑ ꯍꯣꯡ
ꯅꯣꯏꯗꯤ ꯇꯨꯂꯨ ꯏꯁꯤꯡ ꯀꯗꯥꯏꯗꯒꯤ ꯆꯤꯡꯕ꯭ꯔꯣ
ꯂꯩꯀꯥꯏꯗꯒꯤ ꯅꯣꯏ ꯏꯇꯨꯜꯂꯨ ꯌꯥꯗꯕ꯭ꯔꯣ
ꯑꯩꯈꯣꯏ ꯏꯁꯤꯡꯗꯣ ꯌꯥꯝ ꯃꯨꯜꯂꯦ ꯢꯁ ꯊꯛꯅꯉꯥꯏ
ꯇꯨꯔꯦꯟꯒꯤꯅꯦ ꯇꯨꯔꯦꯟ ꯏꯁꯤꯡꯗꯣ ꯀꯌꯥꯃꯨꯛꯁꯨ ꯃꯣꯠꯄ꯭ꯔꯥ ꯈꯪꯕ꯭ꯔꯥ ꯂꯧꯗꯒꯤꯅꯦ ꯄꯨꯔꯥ ꯁꯪꯒꯣꯝ ꯀꯂꯔ ꯂꯦꯂꯦ ꯅꯣꯏ ꯅꯍꯥꯟꯗꯤ ꯀꯩꯅꯣ ꯁꯦꯝꯕ ꯅꯠꯇ꯭ꯔꯣꯕ
ꯀꯗꯥꯗ ꯁꯦꯝꯕꯗꯣ ꯀꯃꯥꯢꯅ ꯋꯦꯜ ꯁꯦꯝꯅꯕ ꯇꯨꯔꯦꯜꯗ ꯗꯥꯏꯔꯦꯛ ꯆꯤꯡꯕ ꯒꯤ ꯈꯣꯡꯗꯦ
ꯅꯍꯥꯟ ꯑꯃꯔꯛ ꯅꯣꯏ ꯆꯤꯡꯕꯗꯤ
ꯏꯌꯥꯝꯕ ꯂꯩꯔꯤꯉꯩꯗꯗꯤ ꯑꯗꯨꯝ ꯏꯌꯥꯝꯕꯅ ꯏꯌꯥꯝꯕ ꯂꯩꯇꯕꯒꯤ ꯍꯨꯖꯤꯛꯇꯤ
ꯗꯥꯔꯦ ꯇꯨꯔꯦꯟ ꯏꯁꯤꯡꯖꯤ ꯢꯌꯨꯁ ꯇꯧꯕ ꯌꯥꯔꯣꯏꯗ
ꯑꯗꯨ ꯊꯛꯅꯉꯥꯏ ꯂꯣꯟꯈ꯭ꯔꯦ ꯑꯗꯨꯝ ꯃꯣꯠꯄꯗꯣ ꯂꯣꯟꯈ꯭ꯔꯦ
ꯅꯣꯡ ꯆꯨꯔꯒ ꯃꯣꯠꯄꯁꯨ ꯅꯠꯇꯦꯕ ꯂꯧꯗꯒꯤꯅꯦꯕ ꯌꯥꯔꯣꯏꯕ ꯍꯧꯖꯤꯛꯀꯥꯟ
ꯂꯣꯡꯈ꯭ꯔꯦꯕꯗꯩꯇꯦ ꯍꯌꯦꯡꯋꯥꯏ ꯅꯈꯣꯏ ꯏꯁꯤꯡꯗꯨ ꯆꯤꯡꯅꯔꯗꯤ ꯁꯤꯡ ꯁꯣꯛꯄ ꯂꯥꯛꯀꯦ
ꯑꯨꯛꯁ ꯏꯁꯤꯡ ꯁꯣꯛꯄꯗꯤ ꯑꯁꯦ ꯀꯩꯅꯣ ꯇꯤꯕꯨ꯭ꯔꯣꯜ ꯑ ꯀꯩꯅꯣꯈꯣꯏ ꯌꯨꯝꯗ ꯄꯨꯔꯥ ꯐ꯭ꯔꯤꯅꯦ
ꯑꯣꯏꯗꯨ ꯃꯥ ꯇꯤ ꯊꯥꯡꯈꯣꯏꯁꯨ ꯃꯣꯏꯒꯤꯗꯨꯗ ꯑꯗꯨꯝ ꯆꯤꯟꯕꯅꯦ ꯑꯗꯨ ꯈꯣꯏ ꯉꯣꯟꯗꯁꯨ ꯍꯥꯕꯤꯕꯗꯤ ꯌꯥꯝꯅꯦ ꯏꯃꯦ ꯉꯥꯡꯁꯨ ꯃꯣꯏꯗ ꯆꯤꯡꯕ ꯃꯥꯜꯂꯦ ꯑꯗꯨ ꯑꯩꯍꯣꯏꯅ
ꯃꯥꯗꯤ ꯑꯗꯨꯝ ꯆꯤꯡꯕꯅꯦ ꯑꯈꯣꯏꯅ ꯄꯥꯏꯞ ꯂꯩꯇꯕ
ꯎꯝ
ꯑꯗꯣ ꯊꯛꯅꯉꯥꯏ ꯂꯧꯕꯗꯤ ꯀꯩꯁꯨ ꯀꯥꯏꯗꯦꯕ ꯈꯤꯖꯤꯛꯇꯡ ꯂꯧꯕꯗꯤ ꯑꯌꯨꯁ ꯇꯧꯅꯉꯥꯏ ꯅꯠꯇꯕꯤꯗ ꯎꯝ
ꯑꯗꯣ ꯑꯃꯈꯛꯇꯅꯦꯕ ꯑꯩꯈꯣꯏꯒꯤꯗꯣ
ꯑꯩꯈꯣꯏꯒꯤꯗꯤ ꯄꯨꯔꯥ ꯁꯦꯡꯉꯦꯍꯦ ꯏꯁꯤꯡ ꯂꯩꯇ꯭ꯔꯗꯤ ꯑꯩꯗꯤ ꯌꯥꯝ ꯋꯥꯏ ꯇꯧ ꯅꯨꯡꯉꯥꯏ ꯀꯣꯂꯤꯛ ꯆꯥꯝꯕ ꯀꯥꯟꯗꯁꯨ ꯇꯜꯂꯦꯕ
ꯎꯝ
ꯏꯁꯤꯡ ꯌꯥꯝꯕꯗꯤ ꯅꯨꯡꯉꯥꯏꯌꯦꯕ ꯑꯗ ꯃꯉꯣꯟꯗ ꯃꯣꯏ ꯑꯩꯉꯣꯟꯗ ꯍꯥꯏꯕ ꯌꯥꯗ꯭ꯔꯣ
ꯍꯣꯏ ꯏꯃꯥꯅ ꯍꯥꯏꯔꯗꯤ ꯐꯥꯗꯕ ꯇꯜꯂꯤꯗ ꯑꯩꯗꯤ ꯍꯥꯏꯅꯤꯡꯗꯦ
ꯅꯣꯏ ꯆꯤꯡꯕ ꯀꯥꯟꯗ ꯈꯖꯤꯛ ꯄꯤꯌꯣ ꯍꯥꯏꯅ ꯅꯣꯏ ꯄꯥꯏꯞ ꯂꯩꯕ ꯅꯠꯇ꯭ꯔꯣꯕ
ꯂꯩꯑ ꯃꯣꯏ ꯌꯨꯝꯗꯒꯤ ꯃꯥꯊꯣꯏꯊꯥꯡꯈꯣꯏꯗꯒꯤ ꯑꯩꯈꯣꯏ ꯌꯨꯝ ꯊꯝꯕꯅꯦꯕ
ꯑꯗꯨꯏꯗꯤ ꯑꯗꯨꯝ ꯁꯝꯕ ꯌꯥꯏꯌꯦ ꯀꯩꯅꯣ
ꯍꯣꯏ
ꯅꯣꯏ ꯏꯃꯨꯡꯒꯤ ꯅꯨꯄꯥꯈꯣꯏꯗꯣ ꯆꯠꯂꯒ ꯁꯦꯝꯕ ꯌꯥꯏꯗ
ꯍꯣꯏ ꯇꯧꯔꯒꯀꯣ
ꯑꯌꯨꯛ ꯁꯦꯝꯕꯗ ꯑꯗꯨꯝ ꯑꯗꯨꯝ ꯅꯨꯡꯗꯥꯡꯗ ꯑꯗꯨꯝ ꯌꯥꯈ꯭ꯔꯅꯤꯕ
ꯎꯝ
ꯌꯥꯝ ꯆꯥꯎꯗ꯭ꯔꯁꯨ ꯑꯗꯨ ꯅꯣꯏ ꯃꯅꯥꯛꯇ ꯑꯩꯈꯣꯏꯒꯤꯗꯤ ꯀꯅꯥꯒꯤ ꯆꯤꯡꯕꯣ ꯃꯣꯏꯁꯨ ꯆꯤꯡꯕ꯭ꯔ ꯑꯗꯨꯗꯒꯤ
ꯍꯣꯏ ꯃꯣꯏꯁꯨ ꯑꯗꯨꯗ ꯂꯣꯏ ꯆꯤꯡꯕ ꯃꯥꯜꯂꯦ
ꯎꯝ
ꯑꯗꯨ ꯆꯤꯡꯂꯁꯨ ꯅꯈꯣꯏꯁꯨ ꯊꯛꯅꯤꯡꯉꯥꯏꯗꯤ ꯌꯥꯍꯧꯋꯣ ꯍꯥꯏꯕꯗꯤ ꯌꯥꯝꯕꯅꯤ
ꯍꯣꯏ ꯆꯤꯡꯍꯟꯗ꯭ꯔꯁꯨ ꯀꯣ
ꯎꯝ
ꯑꯗꯨꯅꯦ ꯍꯧꯖꯤꯛꯇꯤ ꯃꯁꯥ ꯃꯁꯥꯒꯤ ꯉꯥꯛꯇ ꯈꯟꯈ꯭ꯔꯦ
ꯎꯝ
ꯅꯪ ꯉꯔꯥꯡ ꯀꯔꯤ ꯐꯤꯂꯝ ꯌꯦꯡꯕ꯭ꯔꯣ
ꯉꯔꯥꯡ ꯉꯔꯥꯡꯗꯤ ꯌꯦꯡꯗꯦꯗꯣ ꯉꯁꯤꯗꯤ ꯉꯔꯥꯡꯗꯣ ꯌꯦꯡꯉꯦ ꯚꯣꯏꯁꯃꯦꯜ ꯏꯁꯕꯦꯜ ꯍꯥꯏꯅ ꯌꯦꯡꯈꯕ꯭ꯔꯥ
ꯏꯪꯂꯤꯁꯇꯤꯔꯣ
ꯍꯣꯏ
ꯎꯝ ꯍꯦꯔꯣ ꯃꯁꯛ ꯐꯖꯕ꯭ꯔꯥ
ꯍꯦꯔꯣ ꯍꯣꯏ ꯐꯖꯩ ꯑꯗꯨꯝ ꯌꯦꯡꯕ ꯌꯥꯏ ꯅꯨꯄꯤꯁꯨ ꯌꯦꯡꯕ ꯌꯥꯏ ꯅꯨꯄꯤꯁꯨ ꯐꯖꯩ ꯉ ꯌꯦꯡꯕ ꯃꯇꯝꯗ ꯍꯦꯟꯅ ꯅꯨꯡꯉꯥꯏꯌꯦ ꯑꯩꯅꯣ ꯂꯥꯍꯣꯡꯁꯨ
ꯋꯥꯔꯤ ꯀꯃꯥꯏꯅ ꯇꯧꯕ꯭ꯔꯣꯕ
ꯑꯩꯅ ꯉꯔꯥꯡ ꯌꯦꯡꯕꯕꯨꯗꯤꯀꯣ ꯁꯨꯃꯥꯏꯅ ꯇꯧꯕ ꯋꯥꯔꯤꯗꯣ ꯅꯨꯄꯤꯗꯣ ꯃꯅꯥꯎꯅꯨꯄꯤ ꯁꯤꯒ ꯌꯥꯝ ꯅꯨꯡꯁꯤꯅꯕ ꯃꯆꯤꯟ ꯃꯅꯥꯎꯅꯦꯕ
ꯎꯝ
ꯑꯗꯨ ꯑꯃꯕꯨꯗꯤ ꯅꯥꯕꯅꯦꯕ ꯂꯥꯏꯅꯥ ꯂꯩꯕꯅꯦ ꯃꯅꯥꯎꯅꯨꯄꯤꯗꯣ ꯑꯗꯨ ꯌꯨꯝ ꯃꯄꯥꯟꯁꯨ ꯇꯣꯛ ꯇꯊꯣꯛꯇꯕꯤ ꯑꯗꯨꯝ ꯑꯣꯛꯁꯤꯖꯟꯗꯣ ꯑꯃ ꯅꯥꯇꯣꯟꯗ ꯍꯥꯞꯄ꯭ꯔꯒ ꯇꯧꯕ ꯈꯣꯏꯗꯣ
ꯍꯦꯔꯨꯏꯟꯗꯧꯔꯕ ꯂꯥꯏꯅ ꯅꯥꯕ
ꯃꯅꯥꯎꯅꯨꯄꯤ ꯑꯗꯨ ꯍꯣꯏ ꯃꯕꯥꯅꯤꯁꯦ ꯌꯥꯝ ꯅꯨꯡꯁꯤꯅꯕ ꯃꯅꯥꯎꯅꯨꯄꯤꯒ ꯃꯆꯦꯗꯣ ꯑꯉꯥꯡ ꯑꯣꯏꯔꯤꯉꯩꯗꯒꯤ ꯑꯗꯨꯝ ꯃꯤꯅ ꯃꯅꯥꯎꯅꯨꯄꯤ ꯑꯣꯏꯅ ꯅꯣꯛꯊꯤꯔꯁꯨ ꯃꯆꯦꯅ ꯁꯪꯒꯟ ꯇꯧꯕ ꯑꯗꯨꯝ ꯇꯧꯕ ꯑꯗꯨ ꯗ ꯑꯩꯅ ꯃꯅꯥꯎꯅꯨꯄꯤꯗꯤ ꯌꯨꯝꯗꯒꯤ ꯊꯣꯛꯇꯦ ꯑꯗꯨ ꯌ ꯃꯅꯥ ꯃꯆꯦꯅ ꯃꯄꯥꯟ ꯊꯣꯛꯄꯗꯣ
ꯎꯝ
ꯂꯥꯏꯛ ꯑꯗꯨꯝ ꯀ꯭ꯔꯦꯖꯤ ꯏꯁꯇꯥꯞꯀꯨꯝꯕ ꯇꯧꯔꯒ ꯌꯨꯝꯗ ꯍꯜꯂꯒ ꯃꯅꯥꯎ ꯅꯨꯄꯤꯕꯨ ꯋꯥꯔꯤ ꯂꯤꯅꯤꯡꯉꯥꯏꯀꯣ
ꯎꯝ
ꯑꯗꯨꯝ ꯇꯧꯕꯅꯦꯕ ꯑꯗꯨ ꯃꯥꯗꯤ ꯏꯃꯨꯡꯗꯁꯨ ꯑꯍꯟ ꯑꯣꯏꯕꯅꯤꯅ ꯆꯥꯎ ꯆꯥꯎꯔꯛꯈ꯭ꯔꯦ ꯃꯃꯥꯡꯁꯨ ꯃꯄꯜꯅꯤꯃꯅ ꯁꯥꯕꯤ ꯐꯥꯈ꯭ꯔꯦꯕꯀꯣ
ꯎꯝ
ꯑꯗꯨꯗꯤ ꯇꯤꯒꯤ ꯐꯣꯟ ꯐꯥꯎꯅꯕꯅꯦꯕ ꯃꯥꯁꯦ
ꯎꯝ
ꯃꯥꯁꯨ ꯑꯗꯨꯝ ꯀꯦꯛꯀꯤ ꯀꯩꯅꯣꯃꯒꯨꯝꯕ ꯌꯥꯎꯕꯅꯦꯕ ꯍꯦꯔꯣꯋꯤꯟ ꯍꯥꯏꯕ ꯇꯥꯔꯦ ꯑꯗꯨꯒ ꯋꯥꯗꯤ ꯋꯥꯕꯅꯦꯕ ꯃꯣꯏꯒꯤ ꯆꯦꯐ ꯇꯧꯕꯗꯣꯀꯣ ꯃꯣꯏ ꯒꯤ ꯎꯝ ꯀꯦꯞꯇꯦꯟꯗꯣ ꯌꯥꯝ ꯐꯠꯇꯕ ꯍꯥꯏꯕ ꯇꯥꯔꯦ ꯑꯗꯨꯝ ꯋꯥꯉꯥꯡ ꯊꯤꯕ
ꯗꯤ ꯀꯔꯝꯃꯥꯏꯅ ꯊꯦꯡꯅꯕ
ꯍꯦꯔꯣꯒ ꯁꯨꯃꯥꯏꯅ ꯊꯦꯡꯅꯕ ꯃꯅꯥꯎꯅꯨꯄꯤꯁꯦ ꯉꯁꯥꯏ ꯑꯗꯨꯝ ꯅꯥꯕ ꯃꯤ ꯑꯣꯏꯕꯅꯤꯅ ꯃꯥꯒꯤ ꯂꯪꯁ ꯁꯣꯏꯔꯛꯄꯗꯣ
ꯎꯝ
ꯅꯣꯡꯃ ꯃꯆꯦꯁꯤꯅ ꯑꯥꯎꯠꯁꯥꯏꯠꯇ ꯑꯗꯨꯝ ꯊꯕꯛ ꯇꯧꯕ ꯑꯗꯨꯕꯨ ꯐꯣꯟ ꯅꯨꯡꯇꯤ ꯐꯥꯎꯅꯕꯅꯦꯕ
ꯎꯝ
ꯑꯗꯣ ꯃꯆꯦꯁꯦ ꯈꯪꯍꯟꯅꯤꯡꯗꯕꯒꯤ ꯑꯗꯨꯝ ꯑꯣꯄꯔꯦꯁꯟ ꯂꯩꯌꯦ ꯂꯣꯠꯄꯅꯦꯕ
ꯎꯝ
ꯑꯗꯨꯗ ꯑꯗꯨꯝ ꯐꯕ ꯁꯥꯕ ꯁꯤꯒꯦ ꯇꯧꯕ ꯃꯅꯥꯎ ꯅꯨꯄꯤꯅ ꯁꯨꯃꯥꯏꯅ ꯍꯥꯏꯕ ꯑꯩꯗꯣ ꯍꯥꯠꯇ꯭ꯔꯥ ꯂꯪꯁ ꯇ꯭ꯔꯥꯟꯁꯄ꯭ꯂꯥꯟ ꯇꯧꯅꯤꯡꯉꯥꯏ ꯂꯩꯌꯦ ꯍꯥꯏꯅ ꯍꯥꯏꯕꯅꯦꯕ
ꯎꯝ
ꯑꯗꯨꯗ ꯃꯆꯦꯗꯣ ꯂꯥꯛꯀꯦ ꯇꯧꯔꯛ ꯃꯅꯥꯎ ꯅꯨꯄꯤ ꯑꯗꯨꯝ ꯁꯛꯁꯦꯁꯐꯨꯜ ꯑꯣꯏꯒꯅꯤ ꯍꯥꯏꯕꯅꯦꯕ ꯑꯗꯨꯗ ꯂꯥꯛꯇ꯭ꯔꯦꯕ ꯑꯗꯨꯝ ꯃꯅꯥꯎꯅꯨꯄꯤꯗꯣ ꯁꯤꯕꯅꯦꯕ ꯁꯤꯔꯒ ꯃꯣꯏꯗꯤ ꯃꯈꯣꯏꯒꯤ ꯁꯤꯝꯒ ꯑꯩꯈꯣꯏꯒꯤ ꯁꯤꯝ ꯇꯧꯕ ꯏꯁꯇꯥꯏꯜꯁꯨ ꯃꯥꯟꯅꯗꯕ ꯃꯥꯜꯂꯤ ꯑꯗꯨꯝ ꯃꯍꯧꯁꯥ ꯑꯩꯈꯣꯏꯅ ꯚꯣꯏꯁ ꯃꯦꯜ ꯃꯅꯥꯎ ꯅꯨꯄꯤꯒꯤ ꯅꯝꯕꯔ ꯑꯗꯨꯝ ꯃꯈꯜ ꯅꯨꯡꯉꯥꯏꯇꯕ ꯅꯨꯡꯉꯥꯏꯕ ꯑꯗꯨꯝ ꯋꯥꯔꯤ ꯂꯩꯕꯅꯦꯕ ꯃꯣꯏꯁꯤ ꯑꯗꯨ ꯃꯥꯒꯤ ꯂꯥꯏꯁꯦ ꯈꯔ ꯀꯝꯄꯂꯤꯀꯦꯇꯦꯠ ꯑꯣꯏꯕꯀꯣ ꯐꯦꯕꯤꯟꯒꯤꯗꯣ ꯗꯨꯞ ꯅꯨꯄꯥꯈꯣꯏꯗꯤ ꯊꯦꯡꯅꯗꯤ ꯊꯦꯡꯅꯕ ꯑꯗꯨꯕꯨ ꯃꯥꯕꯨ ꯊꯃꯣꯏ ꯁꯦꯡꯅ ꯅꯨꯡꯁꯤꯕꯈꯣꯏꯗ ꯅꯠꯇꯕ ꯋꯥꯟ ꯅꯥꯏꯠ ꯁ꯭ꯇꯦꯟꯅꯤꯡꯒꯨꯝꯕꯒꯤ ꯃꯥ ꯑꯣꯏꯕ ꯑꯗꯨꯒꯤ ꯍꯦꯔꯣꯏꯟꯗꯣ ꯋꯥꯈꯜ ꯅꯨꯡꯉꯥꯏꯇꯕꯅꯦꯕ ꯑꯗꯨꯝ ꯋꯥꯈꯜ ꯅꯨꯡꯉꯥꯏꯇꯕ ꯇꯧꯔꯒ ꯀꯝꯄ꯭ꯂꯦꯟ ꯇꯧꯗꯅꯦꯕ
ꯎꯝ
ꯑꯗꯨꯒꯤ ꯑꯣꯏꯕ ꯃꯤꯒꯤ ꯂꯩ ꯑꯩꯗꯤ ꯆꯤꯡꯁꯦ ꯌꯨꯁ ꯇꯧꯕ ꯂꯣꯏꯔꯗꯤ ꯁꯤꯔꯗꯤ ꯌꯨꯁ ꯇꯧꯕ ꯃꯥꯜꯂꯦꯕ
ꯎꯝ
ꯑꯗꯨ ꯃꯤ ꯃꯥꯅ ꯄ꯭ꯔꯛꯇꯤꯁ ꯇꯧꯔꯒꯀꯣ ꯑꯗꯨ ꯍꯦꯔꯣꯁꯤꯅ ꯏꯁꯇꯦꯠꯇꯥ ꯑꯦꯖꯦꯟꯒꯨꯝꯕꯗꯣ ꯑꯣꯏꯕꯅꯦꯕ ꯑꯗꯨꯒꯤꯗꯃꯛꯇ ꯁꯤꯖꯤꯟꯅꯔꯦꯕ ꯑꯗꯨ ꯑꯗꯨꯝ ꯐꯪꯔꯒ ꯂꯩꯌꯦ ꯍꯥꯏ ꯑꯗꯨ ꯃꯥꯅ ꯍꯦꯔꯣꯏꯟꯒꯤ ꯃꯣꯠꯁꯦ ꯐꯖꯅ ꯈꯪꯈ꯭ꯔꯕ ꯑꯗꯨꯗ ꯗꯨ ꯃꯅꯥꯁꯨ ꯥ ꯀꯔꯤ ꯇꯧꯕ꯭ꯔꯥꯕꯤ ꯉꯥꯏꯌꯣ ꯑꯗꯨꯒꯤꯀꯣ ꯂꯥꯛꯄ ꯐꯣꯟ ꯇꯧꯕꯤꯌꯣꯅ ꯁꯤ ꯐꯣꯔ ꯃꯤꯅꯤꯠꯁ ꯉꯥꯏꯌꯣ ꯑꯗꯨꯒꯤꯀꯣ ꯎꯝ ꯑꯗꯨꯒꯤ ꯍꯧꯖꯤꯛ ꯅꯨꯄꯤ
ꯎꯝ ꯁꯥꯡꯕ꯭ꯔꯥ
ꯁꯥꯡꯗꯦ ꯑꯗꯨꯒ ꯐꯅꯤꯁꯨ ꯑꯣꯏꯕ ꯔꯣꯃꯥꯟꯇꯤꯛꯁꯨ ꯑꯣꯏꯕ ꯍꯦꯔꯣꯗꯣ ꯍꯦꯔꯣꯏꯁꯤꯅ ꯃꯦꯁꯦꯁ ꯍꯥꯏꯒꯦꯗꯧꯕ ꯌꯨ ꯒꯣꯠ ꯔꯣꯡ ꯅꯝ ꯅꯝꯕꯔ ꯋꯦꯁꯃꯦꯟ ꯊꯥꯕꯗꯣ ꯔꯣꯡ ꯅꯝꯕꯔꯅꯤ ꯍꯥꯏꯒꯤꯗꯧꯔꯒ ꯑꯗꯨꯒ ꯃꯥꯁꯦ ꯑꯗꯨꯝ ꯑꯦꯟꯗ꯭ꯔꯣꯏꯗ ꯇꯧꯈ꯭ꯔꯕ ꯚꯣꯏꯁꯅꯦꯜ ꯊꯥꯕꯗꯣ ꯑꯗꯣ ꯃꯥꯅ ꯄꯥꯝꯈ꯭ꯔꯕ ꯍꯥꯢꯕꯗꯣ ꯑꯗꯨꯒꯤ ꯍꯦꯔꯤꯟꯒꯤ ꯂꯩꯐꯣꯝꯗ ꯄꯥꯏꯔꯛꯄꯅꯦꯕ ꯃꯥꯅ ꯑꯗꯨꯒ ꯂꯥꯏꯛ ꯏꯁꯇ꯭ꯔꯦꯡꯖꯔꯗ ꯂꯥꯏꯛ ꯑꯥ ꯏꯁꯇ꯭ꯔꯦꯡꯖꯔ ꯑꯣꯏꯕ ꯁꯥꯔꯒ ꯑꯗꯨꯝ ꯍꯦꯔꯣꯋꯤꯟꯒꯤ ꯃꯥ ꯂꯣꯏ ꯈꯪꯉꯤꯅ
ꯎꯝ
ꯑꯗꯒꯤ ꯃꯥꯁꯤ ꯑꯗꯨꯝ ꯄ꯭ꯔꯤꯇꯦꯟ ꯇꯧꯔꯒ ꯍꯤꯔꯨ꯭ꯏꯟ ꯈꯪꯅꯕꯅꯦꯕ
ꯎꯝ
ꯍꯦꯔꯣꯏꯟꯅ ꯂꯥꯁꯇꯥ ꯍꯦꯔꯣꯟꯅꯁꯨ ꯑꯁ ꯑꯩꯗꯣ ꯅꯪꯉꯣꯟꯗ ꯁꯨꯃꯥꯏꯅ ꯑꯦꯄ꯭ꯔꯣꯁ ꯇꯧꯕꯁ ꯅꯪ ꯈꯪꯔꯒ ꯑꯦꯄ꯭ꯔꯣꯁ ꯇꯧꯕꯅꯦ ꯍꯥꯏꯅ ꯑꯁꯦꯡꯕꯗꯤ ꯍꯥꯏꯒꯦ ꯇꯧꯕꯅꯦꯕ ꯑꯗꯨꯕꯨ ꯍꯥꯏꯕ ꯉꯝꯗ꯭ꯔꯕ ꯃꯥꯁꯦ ꯍꯥꯏꯔꯒ ꯍꯣꯔꯦꯟ ꯑꯁ ꯃꯥꯁꯨ ꯈꯔ ꯂꯥꯞꯅ ꯆꯠꯈ꯭ꯔꯕ ꯍꯥꯏꯕꯗꯤ ꯑꯦꯛꯁꯟ ꯇꯧꯕꯗꯕꯣ
ꯑ
ꯑꯗꯨꯒꯤ ꯃꯥꯁꯦ ꯍꯥꯏꯕ ꯉꯝꯗꯕ ꯑꯗꯨꯅ ꯃꯥ ꯃꯥꯁꯦ ꯐꯖꯅ ꯍꯥꯏꯒꯦ ꯍꯥꯏꯔꯒ ꯍꯦꯔꯣꯏꯟꯅ ꯐꯥꯕꯅ ꯍꯥꯟꯈ꯭ꯔꯕ
ꯍꯝ
ꯑ ꯁꯥꯎꯕꯁꯦ ꯂꯣꯏꯔꯦ ꯑꯗꯨꯒꯤ ꯁꯨꯃꯥꯏꯅ ꯍꯥꯏꯕ ꯋꯥꯅꯤ ꯅꯨꯡꯁꯤ ꯍꯔꯤꯟꯗꯣ ꯑꯩꯁꯦ ꯌꯥꯝ ꯂꯛꯀꯤ ꯑꯣꯏꯕ ꯃꯤ ꯅꯠꯇꯦ ꯅꯨꯡꯁꯤꯕꯗ ꯀꯔꯤ ꯑꯣꯏꯔꯁꯨ ꯑꯁꯤꯁꯦ ꯌꯥꯝ ꯑꯩꯁꯦ ꯇꯥꯎ ꯐꯝꯃꯟꯈ꯭ꯔꯦ ꯑꯩ ꯈꯟꯈ꯭ꯔꯕꯅꯤꯅ ꯍꯥꯏꯈ꯭ꯔꯕ ꯈꯪꯕ꯭ꯔꯥ
ꯎꯝ
ꯀꯔ ꯑꯦꯕ꯭ꯔꯤꯊꯤꯡꯁ ꯂꯥꯏꯛ ꯄꯔꯐꯦꯛ ꯑꯣꯏ ꯃꯟꯈ꯭ꯔꯦ ꯑꯩ ꯁꯤꯁꯦ ꯂꯥꯁꯇ ꯀꯔꯤ ꯑꯃ ꯑꯣꯏꯒꯗꯕ ꯃꯥꯜꯂꯦ ꯑꯁꯨꯝ ꯑꯩ ꯗꯥꯎ ꯂꯩꯇꯦ ꯍꯥꯏꯔ ꯀꯞꯈ꯭ꯔꯕ ꯃꯥꯁꯦꯀꯣ
ꯍꯨꯝ
ꯍꯥꯟꯅ ꯃꯥꯁꯦ ꯕ꯭ꯔꯤꯇꯤꯁꯇꯒꯤ ꯅꯄꯥꯥꯝꯃꯀꯣ ꯊꯦꯡꯅꯕ ꯑꯗꯨ ꯕ꯭ꯔꯤꯇꯤꯁ ꯅꯨꯄꯥꯗꯨꯅ ꯄ꯭ꯂꯦ ꯇꯧꯕꯤꯈ꯭ꯔꯕ ꯃꯥꯗꯣ
ꯎꯝ ꯑꯥ
ꯑꯗꯨꯈꯣꯏꯁꯦ ꯍꯦꯔꯣꯏꯟ ꯍꯦꯔꯣꯅ ꯂꯣꯏꯅ ꯈꯪꯕꯅꯦꯕ ꯍꯥꯏꯕꯗꯤ ꯋꯣꯁꯃꯦꯟꯗ ꯍꯦꯔꯣꯏꯟꯅ ꯑꯗꯨꯝ ꯂꯣꯏꯅ ꯍꯥꯏꯕꯤꯕ ꯑꯗꯨ ꯕ꯭ꯔꯤꯇꯤꯁ ꯅꯨꯄꯥꯗꯣ ꯂꯥꯏ ꯄꯣꯠꯀꯦꯁ ꯑꯗꯨꯝ ꯂꯞꯀꯤ ꯄꯣꯠꯀꯦꯁ ꯀꯨꯝꯕ ꯉꯥꯡꯕ ꯃꯤꯅꯦꯕ ꯂꯞꯀꯤꯗꯤ ꯌꯥꯝ ꯉꯥꯡꯔꯒ ꯂꯩꯔꯒꯀꯣ ꯍꯦꯔꯣꯏꯟꯉꯣꯟꯗꯗꯤ ꯌꯥꯝꯅ ꯇꯟ ꯊꯤꯅ ꯇ꯭ꯔꯤꯠ ꯇꯧꯈ꯭ꯔꯕꯗꯣ ꯂꯥꯏꯀ ꯃꯣꯕꯥꯅꯤ ꯂꯥꯏꯀ ꯀꯣꯏꯅꯥꯈ꯭ꯔꯦ ꯀꯣꯏꯅꯥꯔꯒ ꯃꯥꯅ ꯄꯣꯠꯀꯦꯁꯇꯅ ꯁꯨꯃꯥꯏꯅ ꯉꯥꯡꯉ ꯂꯩꯈ꯭ꯔꯕ ꯅꯨꯄꯥꯅ ꯑꯁꯨꯛ ꯀꯣꯜ ꯇꯧꯔꯛꯈꯇ꯭ꯔꯦꯗꯤ ꯂꯥꯏꯛ ꯑꯗꯨꯗꯣ ꯅꯪꯉꯣꯟꯗ ꯅꯨꯡꯁꯤꯕ ꯅꯠ ꯇꯦꯅ ꯍꯥꯏꯈ꯭ꯔꯕ ꯍꯦꯔꯣꯏꯟꯅꯗꯤ ꯍꯧꯖꯤꯛ ꯉꯥꯡꯔꯒ ꯂꯩꯕ ꯅꯨꯄꯥꯗꯨꯒꯤ ꯀꯣꯜꯗꯣ ꯉꯥꯏꯔꯒ ꯂꯩꯕꯅꯦꯕ꯫
ꯎꯝ꯫
ꯑꯗꯨ ꯃꯥꯗꯨ ꯋꯥꯈꯜ ꯌꯥꯝ ꯅꯨꯡꯉꯥꯏꯇ꯭ꯔꯦ ꯑꯗꯨꯒꯤ ꯃꯣꯏꯁꯦ ꯐ꯭ꯔꯦ ꯐ꯭ꯔꯦꯟꯁ ꯃꯤ ꯑꯗꯨ ꯅꯨꯄꯥꯁꯦ ꯌꯥꯝ ꯐꯥꯎꯕꯅꯦꯕ꯫ ꯄꯣꯠꯀꯦꯁꯇꯀꯣ꯫ ꯍꯧꯖꯤꯛ ꯍꯧꯖꯤꯛ ꯅꯨꯄꯥꯗꯣ ꯃꯥꯅ ꯕ꯭ꯔꯤꯇꯤꯁ ꯅꯨꯄꯥ ꯑꯃ ꯀꯣꯏꯅꯔꯝꯕꯗꯣ꯫
ꯎꯝ꯫
ꯑꯗꯨꯒ ꯂꯥꯁꯇ ꯍꯦꯔꯣꯏꯟ ꯑꯗꯨ ꯐꯦꯁꯟ ꯃꯤꯠꯇ ꯐꯦꯁꯟ ꯑꯣꯏꯕ ꯁꯥꯔꯒꯀꯣ ꯃꯤ ꯃꯃꯥꯡꯗ ꯍꯥꯏꯗꯣꯛ ꯄꯅꯦꯕ ꯑꯗꯨ ꯅꯪꯁꯦ ꯂꯥꯏꯛ ꯂꯥꯞ ꯑꯦꯗꯚꯥꯏꯁ ꯄꯤꯕ ꯃꯤꯅꯦ ꯍꯥꯏꯔꯒ ꯅꯁꯥꯗꯤ ꯅꯁꯥꯗꯒꯤꯗꯤ ꯂꯣꯏꯅ ꯁꯣꯏꯑꯣ ꯐꯦꯟꯁ ꯃꯃꯥꯡꯗ꯫
ꯁꯥꯎꯕ꯭ꯔꯥ꯫
ꯑꯍꯣꯏ ꯍꯦꯔꯣꯁꯨ ꯌꯦꯡꯕ ꯂꯥꯛꯄꯅꯦ ꯑꯗꯨ ꯃꯇꯝꯗꯣ ꯍꯦꯕꯤꯟ ꯂꯥꯛꯀꯅꯤꯅ ꯈꯪꯕꯒꯤꯀꯣ꯫
ꯑꯥ꯫
ꯕꯣꯏꯁꯃꯦꯜꯗ ꯍꯦꯕꯤꯟꯅ ꯃꯅꯥꯎꯅꯨꯄꯤꯒꯤ ꯕꯣꯏꯁꯃꯦꯜ ꯊꯥꯈ꯭ꯔꯕꯅꯦꯕ ꯑꯩ ꯑꯗꯨꯗ ꯃꯥꯉꯣꯟꯗ ꯏꯀꯥꯏꯕ ꯄꯤꯒꯅꯤ ꯍꯥꯏꯅ꯫ ꯑꯗꯨꯗ ꯍꯦꯔꯣꯗꯣ ꯂꯥꯛꯄꯅꯦꯕ꯫
ꯈꯪꯅ ꯈꯪꯅ꯫
ꯍꯣꯏ ꯈꯪꯅ ꯈꯪꯅ꯫
ꯑꯥ꯫
ꯑꯗꯨꯒ ꯍꯦꯔꯣꯕꯨꯗꯤ ꯑꯗꯨꯝ ꯐꯦꯟꯁ ꯃꯅꯥꯛꯇ ꯍꯦꯕꯤꯟꯅ ꯎꯗꯦ ꯀꯔꯤꯁꯨ ꯈꯪꯗꯦ ꯍꯦꯕꯤꯟꯅꯁꯨ ꯈꯪꯗꯦꯕ꯫ ꯍꯦꯔꯣ ꯂꯥꯛꯑꯦ ꯍꯥꯏꯕꯗꯣ ꯑꯗꯣ ꯍꯦꯔꯣꯏꯟꯅꯗꯤ ꯈꯪꯗꯦꯕ ꯍꯦꯔꯣꯗꯣ ꯀꯅꯥꯔꯁꯨ꯫ ꯑꯗꯨ ꯍꯦꯔꯣꯅ ꯑꯗꯨꯝ꯫ ꯏꯟꯅꯕꯅꯦ ꯃꯉꯣꯟꯗ ꯏꯁꯇꯣꯛ ꯇꯧꯕꯒ ꯆꯞ ꯃꯥꯟꯅꯈ꯭ꯔꯦ ꯑꯗꯨꯝ ꯑꯃꯔꯣꯝ ꯈꯜꯂꯗꯤ ꯑꯗꯨꯕꯨ ꯍꯦꯔꯣꯏꯟꯕꯨ ꯐꯣꯔ ꯎꯕꯗ ꯍꯦꯟꯅ ꯄꯥꯝꯈ꯭ꯔꯕ ꯃꯥꯗꯣ꯫ ꯅꯨꯡꯉꯥꯏꯌꯦ꯫
ꯐꯖꯔꯝꯒꯗꯧ ꯃꯥꯜꯂꯦ꯫ ꯍꯣꯏ꯫